ꯑꯥ ꯍꯜꯂꯣ
ꯍꯜꯂꯣ
ꯇꯥꯕ꯭ꯔꯣ
ꯇꯌꯦ ꯇꯥꯗꯕ꯭ꯔꯣ ꯑꯧ ꯆꯥꯔꯦ ꯅꯪꯒꯤ ꯃꯈꯣꯛꯁꯦ ꯌꯥꯝ ꯇꯞꯅ ꯇꯥꯏꯌꯦ ꯅꯪ ꯏꯌꯔꯄꯤꯁꯀꯨꯝꯕ ꯍꯥꯞꯄ꯭ꯔꯥ
ꯍꯥꯞꯇꯦ ꯌꯥꯝ ꯇꯞꯅ ꯇꯥꯏꯌꯦꯕꯀꯣ
ꯎꯝ ꯕꯣꯂꯨꯝꯗꯣ ꯂꯩꯈꯠꯂꯨꯅꯦ
ꯕꯣꯂꯨꯝꯗꯤ ꯂꯩ ꯈꯠꯂꯕꯅꯦ ꯇꯥꯕ꯭ꯔꯣ
ꯑꯣ ꯇꯥꯔꯦ ꯇꯥꯔꯦ ꯍꯧꯖꯤꯛꯇꯤ
ꯎꯝ ꯍꯧꯖꯤꯛꯅ ꯑꯦꯌꯔ ꯄꯤꯁ ꯑꯃꯨꯛ ꯍꯥꯞꯄꯅꯤ
ꯍꯩꯁ ꯑꯍꯥꯟꯕꯒꯤ ꯑꯍꯥꯟꯕꯗꯤ ꯑꯦꯌꯔꯄꯤꯁ ꯍꯥꯞꯇꯕ꯭ꯔꯥ
ꯑꯥꯎ ꯍꯥꯞꯇꯕꯩ ꯇꯧꯕ ꯀꯥꯟꯗ ꯇꯥꯗꯕ ꯃꯥꯜꯂꯦ ꯍꯧꯖꯤꯛ ꯍꯥꯞꯄꯒ ꯈꯔ ꯊꯦꯡꯕ꯭ꯔꯣ ꯍꯧꯖꯤꯛꯇꯤ
ꯍꯣꯏ ꯍꯧꯖꯤꯛꯅ ꯈꯔ ꯃꯌꯦꯛ ꯁꯦꯡꯉꯦꯒ ꯉꯁꯥꯏꯒꯤꯗꯨꯗꯤ ꯇꯥꯗ ꯑꯗꯨ ꯌꯥꯝ ꯂꯥꯞꯅ ꯇꯥꯕ ꯃꯥꯜꯂꯦ ꯗꯤꯁꯇꯦꯟꯁꯇꯨ ꯌꯥꯝ ꯂꯥꯞꯄ ꯃꯥꯜꯂꯦ
ꯑꯣ ꯑꯩ ꯐꯦꯟꯁꯨ ꯊꯥꯕ ꯑꯣꯏꯔꯝꯅꯤ ꯑꯗꯨꯢ
ꯑꯗꯣ ꯃꯨꯊꯠꯂꯨꯅꯦ
ꯑꯥ ꯃꯨꯊꯠꯈ꯭ꯔꯦ ꯍꯧꯖꯤꯛꯇꯤ
ꯎꯝ ꯌꯥꯝ ꯕꯦꯛꯒ꯭ꯔꯥꯎꯟ ꯃꯈꯣꯟꯗꯣ ꯌꯥꯝ ꯂꯥꯡꯕꯒꯨꯝ ꯇꯧꯕ
ꯎꯝ ꯍꯧꯛꯇꯤ ꯀꯩꯝ ꯇꯧꯗ꯭ꯔꯦꯗ
ꯎꯝ ꯎꯝ ꯀꯩꯗꯧꯔꯤꯒꯦ
ꯀꯩꯁ ꯇꯧꯗꯦ ꯁꯨꯝ ꯐꯝꯃꯝꯃꯤꯅꯤ ꯅꯪꯗꯤ
ꯑꯩꯗꯤ ꯁꯥꯃꯟꯗꯅ ꯃꯈꯥꯗ ꯍꯤꯞꯄꯤ
ꯑꯣ
ꯆꯠꯇꯔꯕꯣ ꯥ ꯆꯥꯛ ꯇꯣꯛꯄ ꯀꯨꯏꯔꯦꯗ ꯑꯩꯗꯤ
ꯑꯣ ꯆꯥꯗ꯭ꯔꯤꯌꯦ ꯑꯩꯈꯣꯏꯗꯤ
ꯀꯩꯗꯧꯔꯤꯕ ꯍꯧꯖꯤꯛꯐꯥꯎ
ꯆꯅꯤꯡꯗꯗꯨꯅ
ꯑꯁ ꯗꯥꯏ ꯇꯧꯕꯤꯔꯕ ꯅꯪꯗꯣ
ꯗꯥꯏꯠꯇꯤ ꯅꯠꯇꯦꯗ ꯗꯥꯏꯠꯇꯤ ꯇꯧꯅꯤꯡꯉꯥꯏ ꯂꯩꯔꯕꯅꯤ ꯅꯣꯏꯃꯟꯕꯩꯀꯣ
ꯑꯁ
ꯗꯥꯏꯠꯇꯤ ꯇꯧꯗꯦ ꯑꯗꯣ ꯆꯥꯛꯇꯤ ꯑꯩꯈꯣꯏ ꯊꯦꯡꯉꯦꯕ
ꯑꯥ
ꯑꯗꯨ
ꯍꯧꯖꯤꯛ ꯆꯦꯡꯉꯤꯍꯦ ꯄꯨꯡ ꯇꯔꯥ ꯄꯨꯡ ꯇꯔꯥꯒꯨꯝꯕ ꯍꯦꯜꯂꯦ ꯇꯔꯥꯃꯥꯊꯣꯏ ꯇꯥꯔꯦꯅꯦ
ꯎꯝ ꯕꯥꯔꯣ ꯇꯔꯥꯃ ꯇꯔꯥꯃꯥꯊꯣꯏ ꯃꯈꯥꯏ ꯇꯥꯔꯦ ꯆꯥꯛ ꯊꯦꯡꯉꯦ ꯑꯩꯈꯣꯏꯗꯤ ‌ꯆꯥꯛ ꯎꯝ ꯕꯥꯔꯣꯗꯥꯏꯗꯤ ꯑꯗꯨꯝ ꯆꯥꯏꯗ ꯆꯥꯛꯇꯤ ꯌꯥꯝ ꯊꯦꯡ ꯊꯦꯡ ꯆꯥꯏ
ꯏꯁ ꯑꯌꯨꯛꯀꯤ ꯆꯥꯛꯇꯣ ꯄꯨꯡ ꯕꯥꯔꯣ ꯑꯗꯥꯏꯗ ꯆꯥꯔꯗꯤ ꯅꯨꯡꯗꯥꯡꯒꯤꯗꯤ ꯄꯨꯡ ꯀꯌꯥꯗ ꯆꯥꯕ
ꯅꯨꯡꯗꯥꯡꯒꯤꯅ ꯄꯨꯡ ꯇꯔꯦꯠ ꯃꯈꯥꯏ ꯅꯤꯄꯥꯜ
ꯑꯁ ꯂꯣꯏꯔꯦꯍꯦ ꯑꯗꯨꯗꯤ ꯆꯥꯛ ꯇꯨꯝꯕꯩ ꯃꯇꯝ ꯂꯩꯇ꯭ꯔꯦꯅꯦ
ꯈꯪꯗꯦ ꯑꯗꯨꯏꯔ ꯈꯪꯗ꯭ꯔꯦꯁꯦ ꯏꯁꯥ ꯐꯠꯇ꯭ꯔꯤꯁꯦ
ꯆꯥꯛ ꯇꯨꯝꯕ ꯃꯇꯝ ꯂꯩꯇꯔꯦꯍꯦ ꯑꯗꯨꯗꯤ ꯈꯪ ꯅꯣꯏ ꯅꯣꯏꯈꯠꯄ ꯇꯥꯕ
ꯎꯝ ꯑꯁ ꯅꯣꯏ ꯂꯩꯔꯦꯅꯦ ꯗꯥꯏꯠ ꯄ꯭ꯂꯥꯟ ꯑꯝꯇ ꯍꯥꯏꯔꯛꯑꯣꯅꯦ ꯈꯔ ꯈꯪꯗꯅꯕ
ꯏ ꯖꯤꯝ ꯆꯠꯂꯣꯍꯦ
ꯑꯁ ꯖꯤꯝ ꯆꯠꯂꯗꯤ ꯖꯤꯝ ꯆꯠꯄ ꯉꯝꯗꯧ ꯃꯥꯟꯗꯦꯅꯦ ꯏꯁꯥꯁ ꯇꯟꯕ ꯀꯣ ꯑꯩꯁꯦ ꯃꯃꯤ ꯑꯃ ꯑꯣꯏꯕ
ꯇꯜꯂꯗꯤ ꯀꯪꯅꯕ ꯍꯥꯏꯗꯨꯗꯤ ꯂꯩꯇꯔꯦ
ꯑꯗꯨꯃꯥꯏ ꯍꯥꯏ ꯇꯥꯔꯦ‌‌ꯅꯣꯏꯔꯁ‌‌ꯁꯨꯃꯥꯏ ꯑꯗꯨꯝ ꯂꯩꯁꯦ ꯆꯥꯛꯇꯤ ꯈꯔ ꯈꯔ ꯍꯟꯊꯔꯤꯌꯦ ꯆꯥꯔꯤꯁꯦ
ꯏꯁ ꯆꯥꯛ ꯈꯛꯇꯪ ꯍꯟꯊꯕꯅ ꯅꯣꯏꯕ ꯍꯟꯊꯔꯣꯏꯗ
ꯈꯪꯗꯦ ꯑꯗꯨ ꯅꯣꯏ ꯇꯤꯞꯁ ꯈꯔ ꯄꯤꯕꯤꯕ ꯌꯥꯏꯗꯅ
ꯑꯁ ꯑꯩ ꯑꯩꯗꯤ ꯏꯌꯥꯡ ꯌꯥꯝ ꯀꯪꯉꯦꯗ ꯄꯤꯊꯣꯛꯑꯗꯤ ꯂꯩꯔꯔꯣꯏ
ꯑꯣ ꯑꯩ ꯈꯔ ꯂꯧꯒꯔꯣ ꯌꯥꯝ ꯀꯪꯕꯨ ꯌꯥꯝ ꯀꯪ ꯀꯌꯥ ꯀꯌꯥꯝꯃꯨꯛ ꯀꯪꯒꯦ
ꯑꯩꯗꯤ
ꯋꯦꯠ ꯀ꯭ꯌꯥꯃꯨꯛ ꯂꯩꯒꯦ ꯋꯦꯠ ꯍꯥꯏꯕꯗ ꯈꯪꯅꯤꯗ
ꯑꯩ ꯑꯩꯒꯤ ꯑꯗꯨꯗꯤ ꯐꯣꯔꯠ ꯎꯝ ꯀꯩꯅꯣ ꯂꯩꯔꯝꯕꯅꯤ ꯐꯣꯔꯇꯤ ꯊ꯭ꯔꯤ ꯑꯗꯨ ꯈꯛꯇꯅꯦ
ꯑꯁ ꯑꯗꯨꯗꯤ ꯌꯥꯝ ꯀꯥꯪꯉꯦꯅ
ꯍꯣꯏ ꯌꯥꯝ ꯀꯪꯉꯦ ꯅꯪ ꯅꯣꯏꯌꯦ ꯍꯥꯏꯔꯗꯤ ꯅꯪ ꯈꯔ ꯈꯔ ꯄꯤꯕ ꯌꯥꯔꯦ
ꯎꯝ ꯄꯤꯕꯤꯕꯗꯤ ꯌꯥꯕꯖꯥꯠꯅꯤꯀꯣ ꯄꯤ ꯄꯤꯕ ꯌꯥꯔꯗꯤꯀꯣ ꯈꯌꯥꯝ ꯄꯤꯕꯤꯒꯦ ꯇꯧꯕ
ꯎꯝ ꯄꯤꯕ ꯌꯥꯏꯅ ꯌꯥꯝ ꯄꯤꯔꯗꯤ ꯅꯪꯉꯣꯟꯗ ꯑꯩꯅ ꯑꯃꯨꯛ ꯍꯦꯟꯅ ꯅꯣꯏꯐꯠꯂꯛꯑꯅꯤ
ꯍꯣꯏꯗ ꯐꯤꯠꯇ ꯂꯩꯕꯗꯨ ꯑꯗꯨ ꯅꯪ ꯎꯝ ꯀꯪꯃꯜꯂꯦꯍꯦ ꯋꯦꯠꯇꯣ
ꯈꯪ ꯑꯩꯈꯣꯏꯗꯤ ꯑꯩꯈꯣꯏꯗꯤ ꯆꯥꯔꯁꯨ ꯅꯣꯏꯗꯦ ꯆꯥꯗ꯭ꯔꯁꯨ ꯅꯣꯏꯗꯦ
ꯐꯤꯠ ꯀꯪꯍꯟꯗꯗꯤ ꯌꯥꯗꯦ ꯍꯥꯏꯔꯛꯑꯣꯅꯦ ꯃꯤꯁ ꯊꯣꯛꯇꯣꯏꯅꯤꯅ
ꯍꯣꯏ ꯃꯤꯁ ꯊꯣꯛꯇꯣꯏꯅꯦ ꯀꯝꯄ꯭ꯂꯦꯛꯁꯟ ꯅꯦꯒꯥꯏꯟ ꯇꯧꯕꯗꯣ
ꯎꯝ
ꯑꯗꯨ ꯇꯧꯗꯣꯏ ꯑꯩꯈꯣꯏꯒꯤ ꯆꯥꯛ ꯃꯌꯥꯝ ꯌꯥꯝ ꯆꯥꯔꯁꯨ ꯑꯗꯨꯝ ꯌꯥꯡ ꯀꯪꯉꯤꯗ
ꯑꯩꯗꯤ ꯑꯇꯣꯞꯄ ꯀꯩ ꯀꯩꯅꯣꯁꯨ ꯌꯥꯝ ꯆꯥꯗꯦꯅꯦ ꯆꯥꯛ ꯈꯛꯇꯅꯤꯅꯦ ꯆꯥ ꯈꯇꯪ ꯆꯥꯕꯗ ꯌꯥꯝ ꯑꯗꯨꯝ ꯅꯣꯏꯅꯦ
ꯅꯪꯒꯤ ꯅꯣꯏꯕꯒꯤ ꯁꯔꯨꯛ ꯌꯥꯝꯕꯒꯤ ꯑꯣꯏꯔꯝꯒꯅꯤꯌꯦ ꯑꯗꯨꯗꯤ
ꯎꯝ ꯑꯗꯨꯃꯥꯏꯅ ꯑꯣꯏꯔꯝꯃꯅꯤ ꯍꯥꯏꯇꯥꯔꯦ ꯃꯔꯝ ꯑꯇꯣꯞꯄ ꯂꯩꯗꯅꯀꯣ ꯑꯆꯥꯄꯣꯠꯀꯨꯝꯕ ꯀꯩ ꯀꯩ ꯍꯥꯏꯇꯥꯔꯦ ꯍꯩꯔꯥ ꯌꯥꯝ ꯆꯥꯕꯁꯨ ꯑꯣꯏꯗꯦꯕ ꯑꯩꯗꯤ ꯆꯥꯛ ꯈꯛꯇꯅꯦꯕ ꯑꯌꯨꯛꯇ
ꯏꯁ ꯑꯗꯨꯒ ꯅꯣꯏꯔꯤꯕ ꯈ꯭ꯔ ꯈ꯭ꯔ ꯆꯦꯜꯂꯨ ꯈ꯭ꯔ ꯈ꯭ꯔ ꯆꯦꯜꯂꯨ
ꯍꯣꯏ ꯆꯦꯟꯕꯗꯤ ꯋꯥꯛꯀꯤꯡ ꯍꯟꯗꯛꯁꯦ ꯍꯞꯇꯥ ꯑꯃꯃꯨꯛꯇꯤ ꯁꯨꯔꯦ ꯋꯥꯛꯀꯤꯡ ꯆꯠꯄ ꯍꯧꯋꯤꯁꯦ ꯍꯞꯇꯥ ꯑꯃꯅꯗꯤ ꯑꯍꯣꯡꯕꯗꯨ ꯈꯪꯕ ꯉꯝꯗꯦꯗꯅꯀꯣ ꯆꯠꯂꯤ ꯈꯔ ꯀꯪꯗꯅꯕꯅ ꯉꯝꯒꯗ꯭ꯔꯥ ꯉꯝꯃꯣꯏꯗ꯭ꯔꯗꯤ ꯈꯪꯗꯦ
ꯎꯝ ꯊꯥ ꯑꯃꯒꯨꯝ ꯊꯥ ꯑꯃ ꯑꯗꯨꯃꯥꯏꯅ ꯌꯧꯔꯛꯑꯗꯤ ꯇꯣꯛꯑꯥ ꯇꯪꯗꯤ ꯆꯦꯟꯖ ꯂꯥꯛꯄꯗꯣ ꯌꯥꯏꯅꯦ
ꯌꯦꯡ ꯇꯥꯔꯦ ꯍꯟꯗꯛꯁꯦ ꯅꯣꯏꯃꯟꯗꯅ ꯃꯤꯁꯤꯡ ꯍꯥꯏꯃꯟꯗꯅꯦ ꯃꯄꯥꯟꯕꯥꯎ ꯊꯣꯛꯄ ꯇꯜꯂꯕꯅꯦ ꯀꯩꯅꯣ
ꯅꯣꯏꯕꯁꯨ ꯐꯕꯅꯦꯍꯦ ꯑꯥ ꯀꯩꯅꯣꯝꯃ ꯃꯤ ꯎꯁꯤꯠꯇꯕ ꯌꯥꯎꯔꯛꯑꯗꯤ ꯅꯣꯏꯕ ꯃꯤꯁꯤꯅ ꯄꯥꯏꯔ ꯂꯪꯕꯗꯥ ꯑꯥ ꯅꯨꯡꯁꯤꯠ ꯅꯨꯡꯁꯤꯠꯇ ꯌꯥꯎꯔꯒ ꯆꯠꯈꯤꯗꯣꯏꯅꯦꯕ
ꯅꯪꯅ ꯍꯥꯏꯔꯤꯗꯨ ꯆꯨꯝꯗꯤ ꯆꯨꯝꯕ ꯑꯁꯣꯏꯕ ꯑꯃꯗꯤ ꯂꯩꯔꯤꯅꯦ ꯅꯣꯏꯔꯁꯨ ꯑꯩꯈꯣꯏꯗꯤ ꯀꯩ ꯃꯤ ꯄꯤꯛꯏꯅꯦ ꯃꯤ ꯄꯤꯛꯄꯅꯤꯅ ꯂꯪꯕ ꯉꯝꯃꯣꯏꯅꯦ ꯑꯃꯨꯛ
ꯅꯣꯏ ꯑꯁ ꯄꯤꯛ ꯄꯤꯛꯀꯦꯔꯥ ꯋꯥꯡꯒꯦꯔꯥ ꯅꯣꯏꯕꯨ ꯅꯣꯏꯔꯗꯤ ꯃꯌꯥꯡ ꯀꯪꯕ ꯃꯤꯅ ꯉꯝꯗꯕꯅꯦꯍꯦ
ꯏꯌꯥꯗ ꯌꯥꯏ ꯍꯥꯏꯗꯨꯅꯤꯅꯦ ꯅꯪꯒꯤꯁꯤꯗꯤ
ꯑꯥ
ꯎꯝ ꯌꯦꯡ ꯇꯥꯔꯦ ꯀꯅꯥ ꯈꯟꯅꯕ ꯍꯧꯔꯛꯄ꯭ꯔꯥꯅ
ꯑꯁ ꯑꯩ ꯈꯠꯅꯕ ꯍꯧꯒꯦ
ꯅꯪꯕꯨꯗꯤ ꯌꯥꯅꯤꯗ ꯅꯪꯗꯤ ꯅꯪꯗꯤ ꯌꯥꯝ ꯌꯥꯡꯅꯤꯗ
ꯅꯪꯐꯥꯎꯗꯤ ꯂꯪ ꯌꯥꯅꯤꯦꯍꯦ
ꯍꯣꯏ ꯅꯦ
ꯎꯝ
ꯍꯩ ꯑꯩꯅ ꯅꯪ ꯄꯥꯏꯔ ꯂꯪꯕ꯭ꯔꯥ ꯑꯃꯨꯛ ꯅꯪꯅ ꯑꯩꯉꯣꯟꯗ ꯂꯪꯕ꯭ꯔꯥ ꯑꯃꯥ ꯑꯩꯅ ꯃꯨꯛ ꯅꯪ ꯂꯪꯉꯗꯤ
ꯎꯝ ꯃꯥꯅꯤ ꯃꯥꯅꯤ ꯍꯧꯖꯤꯛꯀꯥꯟꯁꯦ ꯊꯥ ꯊꯥ ꯅꯠꯇꯦ ꯀꯩꯅꯣ ꯂꯩꯁꯥꯕꯤꯁꯤꯡꯖꯦ ꯃꯄꯥꯡꯒꯟ ꯀꯟꯕ ꯌꯥꯝꯃꯕꯅꯤ ꯖꯤꯝ ꯁꯥꯟꯅꯕ ꯃꯤꯒ ꯀꯣꯡꯒꯥꯏ ꯑꯃꯅꯤ
ꯍꯣꯏꯅꯦ ꯖꯤꯝ ꯍꯧꯖꯤꯛꯇꯤ ꯅꯨꯄꯥ ꯅꯨꯄꯤ ꯈꯥꯏꯗ꯭ꯔꯕ ꯖꯤꯝ ꯆꯠꯄꯖꯦ ꯂꯣꯏꯅ ꯆꯠꯅꯔꯦꯅꯦ
ꯑꯣ ꯇ꯭ꯔꯦꯟ ꯑꯣꯏꯔꯦ ꯆꯠꯅꯕꯤ ꯇꯥꯏꯞꯇ ꯇꯧ ꯂꯩꯔꯦ ꯍꯥ
ꯎꯝ
ꯅꯪꯁꯨ ꯆꯠꯂꯤꯔꯣ
ꯈꯣꯏꯗꯤ ꯍꯣꯝ ꯕꯗꯤ ꯕꯤꯜꯗꯔꯅꯦꯍꯦ ꯖꯤꯝ ꯀꯩꯀꯥ ꯆꯠꯇꯦ
ꯐꯩꯅ ꯑꯗꯨꯗꯤ ꯑꯗꯨꯅ ꯈ꯭ꯋꯥꯏ ꯐꯔꯦ ꯄꯩꯁꯥꯁꯨ ꯇꯤꯡꯗ꯭ꯔꯦꯗꯅ
ꯑꯥ ꯖꯤꯝꯗ ꯆꯥꯠꯂꯒ ꯀꯔꯤꯁꯨ ꯀꯥꯟꯅꯗꯦꯅ
ꯖꯤꯝ ꯆꯠꯂꯗꯤ ꯄꯩꯁꯥꯁꯨ ꯑꯃꯨꯛ ꯇꯤꯡꯉꯤ ꯑꯦꯠꯃꯤꯁꯟ ꯅꯨꯡꯁꯟ ꯀꯩ ꯀꯩꯅꯣ ꯍꯥ ꯗꯥꯏꯠ ꯀꯩꯀꯩ ꯅꯣ ꯌꯥꯝ ꯄꯤꯔꯛꯀꯅꯦꯕ ꯑꯗꯨ ꯂꯧꯔꯣꯏ
ꯨꯖꯤꯝ
ꯎꯝ ꯑꯗꯣ ꯖꯤꯝꯒꯤꯗꯤ ꯑꯥ ꯃꯣꯏꯅ ꯁꯥꯅ ꯖꯤꯝ ꯁꯥꯟꯅꯔꯤꯒꯩ ꯃꯇꯝꯗ ꯈꯛꯇꯅꯦꯕ ꯎꯝ ꯃꯣꯏꯒꯤ ꯃꯣꯏꯒꯤ ꯍꯛꯆꯥꯡ ꯐꯤꯠꯅꯦꯁ ꯀꯩꯅꯣ ꯇꯧꯔꯤꯁꯦ ꯑꯗꯨ ꯖꯤꯝ ꯍꯦꯛ ꯇꯣꯛꯑꯕ ꯍꯥꯟꯅꯒꯤ ꯐꯤꯕꯝꯗ ꯑꯃꯨꯛ ꯂꯥꯛ ꯐꯅꯤꯗ ꯃꯣꯏꯒꯤ ꯗꯥꯏꯠ ꯃꯌꯥꯝꯗꯣ ꯇꯧꯕꯒꯤ ꯃꯣꯏꯒꯤ ꯍꯛꯆꯥꯡꯗꯣ ꯐꯔꯤꯕꯅꯦꯕ ꯑꯗꯨ ꯗꯥꯏꯇꯣꯛꯑꯗꯤ ꯂꯣꯏꯔꯦꯅꯦ ꯑꯗꯨꯝ ꯍꯥꯟꯅꯩ ꯐꯤꯕꯝꯗ ꯑꯃꯨꯛ ꯂꯥꯛꯑꯦ
ꯑꯈꯣꯏ ꯃꯅꯥꯛꯇꯁꯨ ꯖꯤꯝꯕꯨꯗꯤ ꯂꯩ ꯑꯗꯣ ꯑꯁ ꯃꯤꯖꯤꯡꯅ ꯖꯤꯝ ꯆꯠꯄꯩ ꯃꯍꯨꯠꯇꯤ ꯋꯥꯛꯀꯤꯡ ꯑꯣꯏꯅ ꯆꯠꯂꯣ ꯍꯥꯏꯔꯛꯄ ꯀꯥꯟꯅꯗꯕꯅꯦ ꯀꯥꯝꯈꯠꯄꯅꯦ ꯑꯃꯨꯛ ꯂꯦꯞꯄꯗꯤꯅ ꯋꯥꯛꯀꯤꯡ ꯆꯠꯄ ꯐꯥꯎ ꯑꯗꯨꯃꯥꯏꯅ ꯇꯧꯋꯦꯕꯀꯣ ꯋꯥꯛꯀꯤꯡ ꯆꯠꯄꯁꯦ ꯑꯥ ꯅꯪ ꯍꯞꯇꯥ ꯑꯃꯃꯨꯛ ꯆꯠꯂꯝꯃꯒ ꯅꯨꯃꯤꯠ ꯃꯉꯥꯅꯤ ꯃꯨꯛ ꯑꯩ ꯄꯣꯊꯥꯏꯕ ꯑꯗꯨꯗ ꯈꯪꯉꯦ ꯕꯠ ꯕꯠ ꯅꯣꯏꯈꯠꯂꯦ ꯌꯥꯗꯦ ꯑꯅꯣꯏ
ꯈꯪꯗꯦ
ꯑꯅꯣꯏꯕꯒꯤ ꯀꯥꯟꯅꯐꯝ ꯁꯨꯂꯩ ꯂꯩꯇꯦ
ꯑꯁ ꯅꯣꯏ ꯅꯣꯏꯔꯁꯨꯨ ꯃꯁꯥꯐꯔꯗꯤ ꯂꯣꯏꯔꯦ ꯀꯩꯅꯣ
ꯃꯤ ꯑꯅꯣꯏꯕ ꯃꯤꯅꯕꯨ ꯃꯁꯥ ꯐꯩ ꯍꯥꯏꯅꯕ꯭ꯔꯣꯍꯦ
ꯎꯝ
ꯃꯁꯥ ꯐꯕ ꯍꯥꯏꯁꯦ ꯃꯤꯗꯤ ꯎꯝ ꯅꯣꯏꯔꯁꯨ ꯀꯩꯅꯣ ꯂꯩꯌꯦꯗꯅ ꯃꯄꯥꯡꯒꯥꯟ ꯁꯨꯡꯂꯩꯍꯦꯛ ꯂꯩꯇꯕ ꯌꯥꯝꯅ ꯀꯩꯅꯣ ꯇꯧꯕꯗꯣ
ꯑꯗꯨ ꯇꯧꯗ꯭ꯔꯗꯤ ꯌꯥꯔꯦꯕ
ꯎꯝ
ꯈꯟꯒꯅꯦ ꯑꯗꯨꯃꯥꯏꯅ ꯇꯧꯔꯗꯤ ꯐꯥꯒꯗꯕ
ꯅꯨꯏꯔꯒ ꯃꯄꯥꯡꯒꯜ ꯂꯩꯇꯕꯗꯨꯗꯤ ꯀꯩ ꯀꯥꯟꯅꯒꯅꯤ
ꯑꯩꯈꯣꯏꯗꯤ ꯕ꯭ꯔꯣꯏꯂꯔꯒꯨꯝꯕꯅꯤꯗ
ꯅꯪꯕꯨ ꯋꯦꯏꯠ ꯀꯌꯥꯅꯣ ꯕꯣꯏꯂꯔꯔꯒꯅꯤ ꯍꯥꯏꯁꯤꯅ
ꯅꯣꯏꯔꯒ ꯄꯥꯡꯒꯜ ꯂꯩꯇꯕꯅꯤꯅ ꯕꯣꯏꯂꯔꯒꯨꯝꯕꯅꯤ ꯍꯥꯏꯅꯤ ꯀꯩꯅꯣ ꯄꯦꯛ ꯇꯦꯈꯤꯅꯤꯕꯥ ꯑꯩꯈꯣꯏꯗꯤ ꯌꯥꯝ ꯏꯁꯥꯥꯁ ꯌꯥꯝ ꯅꯧꯋꯦꯕ ꯃꯤꯅ ꯌꯦꯡꯕꯗ ꯌꯥꯝ ꯊꯥꯕ
ꯑꯁ ꯑꯁ
ꯏꯁꯇꯥꯃꯤꯅꯥ ꯂꯩꯇꯦꯕꯀꯣ ꯅꯪꯅꯐꯥꯎ ꯀꯟꯕ ꯍꯦꯜꯂꯝꯅꯤꯗ ꯑꯩꯉꯣꯟꯗꯒꯤ
ꯈꯪꯗꯦ ꯑꯩꯈꯣꯏꯗꯤ ꯅꯣꯡꯃꯗ ꯀꯦꯖꯤ ꯊꯥꯔꯇꯤ ꯊꯥꯔꯇꯤ ꯐꯥꯏꯚꯀꯤ ꯀꯦꯖꯤꯒꯤ ꯊꯕꯛ ꯁꯨꯕꯅꯤꯅ
ꯊꯕꯛꯁꯤ ꯌꯥꯝ ꯀꯜꯂꯤꯍꯦ
ꯀꯥꯜꯂꯦ ꯑꯩꯈꯣꯏꯁꯦ ꯏꯟꯗꯤꯄꯦꯟꯗꯦꯟ ꯋꯨꯃꯦꯟ ꯍꯥꯏꯕꯗꯨꯅ
ꯑ ꯀꯦꯖꯤ ꯀꯨꯟ ꯀꯨꯟꯊ꯭ꯔꯥꯏ ꯊꯕꯛ ꯁꯨꯕꯗꯤ ꯑꯁ ꯕꯦꯔꯥ ꯀꯥꯗ꯭ꯔꯣ ꯊꯕꯛ ꯌꯥꯝ ꯀꯜꯂꯦꯍꯦ ꯁꯤꯗꯤ
ꯃꯥꯅꯦ
ꯎꯝ
ꯊꯕꯛ ꯇꯧꯃꯟꯕꯒꯤꯅꯦ ꯍꯦ ꯋꯥꯔꯤꯁꯤꯅꯦ ꯑꯩꯈꯣꯏꯅ
ꯎꯝ ꯀꯩ ꯍꯥꯏꯕ ꯊꯕꯛ ꯇꯧꯗꯕꯒꯤ
ꯊꯕꯛ ꯇꯧ ꯍ ꯇꯧꯃꯟꯕꯒꯤ ꯍꯥꯏꯕ
ꯑꯣ ꯃꯔꯛ ꯃꯔꯛꯇꯁꯨ ꯂꯦꯞꯄꯨꯍꯦ ꯁꯟꯗꯦꯒꯨꯝꯕꯗꯗꯤ ꯂꯥꯏ ꯅꯤꯡꯉ ꯂꯩꯑꯣ
ꯍꯣꯏ ꯁꯟꯗꯦꯗꯗꯤ ꯂꯥꯏ ꯅꯤꯡꯉꯤꯅꯦ
ꯎꯝ
ꯁꯥꯅꯗꯦꯗꯐꯥꯎ ꯂꯥꯏꯅꯤꯡꯗ꯭ꯔꯗꯤ ꯑꯁ ꯂꯣꯏꯔꯍꯦ
ꯃꯥꯅꯦ ꯊꯕꯛ ꯈꯦꯛꯇꯪ ꯈꯜ ꯂꯩꯕꯗꯨꯗ ꯂꯥꯏ ꯀꯥꯎꯊꯣꯛꯑꯁꯨ ꯌꯥꯗꯦꯕꯀꯣ ꯂꯥꯏꯁꯨ ꯈꯔ ꯈꯔ ꯅꯤꯡꯁꯤꯡꯗꯗꯤ ꯌꯥꯄꯣꯟꯇꯦ ꯂꯥꯏ ꯁꯥꯎꯔꯗ ꯅꯪ ꯎꯝ ꯂꯥꯏꯅ ꯁꯥꯎꯔꯥꯗꯤ ꯅꯪ ꯀꯩꯅꯣ ꯐꯪꯉꯔꯣꯏꯕ ꯕꯣꯔ ꯐꯪꯉꯔꯣꯏꯕꯀꯣ ꯂꯥꯏꯒꯤ ꯕꯣꯔ ꯑꯐ ꯑꯐꯕꯁꯤꯡ ꯃꯥꯡꯖꯖꯅꯤ
ꯍꯥꯏꯅꯦ ꯑꯗꯨꯕꯨꯁꯨ ꯆꯨꯝꯃꯦ ꯑꯗꯣ ꯅꯪꯗꯤ ꯅꯃꯥꯟꯅꯕꯒ ꯁꯨꯛꯄꯨꯟ ꯄꯨꯟꯗꯕ꯭ꯔꯣ
ꯄꯨꯟꯗꯦꯗ
ꯄꯨꯟꯗꯤꯗ ꯅꯪꯗꯤ ꯌꯥꯝ ꯂꯦꯝꯃꯤꯅ ꯑꯗꯗꯤ ꯌꯨꯝꯗ ꯂꯩꯔ ꯂꯩꯔ
ꯑꯦ ꯄꯨꯜꯂꯝꯃꯦꯗ ꯍꯥꯟꯅꯗꯤꯀꯣ ꯍꯧꯖꯤꯛꯇꯤ ꯅꯥꯏꯇꯣꯝ ꯍꯥꯏꯕꯗꯨ ꯇꯥꯔꯦ
ꯏꯁ
ꯍꯥꯟꯅꯗꯤ ꯌꯥꯝ ꯄꯨꯜꯂꯝꯃꯤꯗ
ꯍꯥꯟꯅꯕꯨꯗꯤ